ꯍꯜꯂꯣ ꯋꯥꯔꯤ ꯅꯨꯡꯉꯥꯏꯕꯗ ꯆꯠꯈ꯭ꯔꯦꯅꯦ
ꯑꯩꯗꯤ ꯃꯤ ꯅꯦꯝꯃꯅꯤꯀꯣ
ꯅꯪ ꯃꯤ ꯅꯦꯝꯃꯦꯕ ꯅꯪ ꯋꯥꯡꯉꯦ ꯍꯥꯏꯗꯥꯏꯅꯦ ꯍꯧꯖꯤꯛꯃꯛ
ꯋꯥꯡꯉꯦ ꯍꯥꯏꯗꯤꯍꯦ ꯑꯩꯗꯤ ꯅꯦꯝꯕꯅꯦ
ꯅꯪ ꯅꯪꯉꯁꯥꯏ ꯅꯪ ꯄꯣꯛꯂꯛꯄꯗꯒꯤ ꯅꯆꯤꯟ ꯁꯨꯡꯊꯤ ꯊꯤꯔꯛꯇꯦ ꯍꯥꯏꯔꯒ ꯍꯧꯖꯤꯛꯅ ꯅꯆꯤꯟ ꯊꯤ ꯀꯅꯣ
ꯑꯩ ꯃꯤ ꯅꯦꯝꯃꯦ ꯍꯥꯏꯔꯦ ꯑꯩꯅ ꯋꯥꯡꯗꯦꯕ ꯑꯩꯗꯤ
ꯅꯪ ꯉꯁꯥꯏ ꯑꯩ ꯋꯥꯡꯉꯦ ꯍꯥꯏꯔꯝꯃꯤ
ꯍꯥꯏꯗꯦ ꯍꯦ ꯀꯇꯥꯏ ꯅꯪ ꯅꯨꯄꯤꯁꯤꯡꯗꯤ ꯃꯤ ꯋꯥꯡꯕ ꯊꯤꯌꯦ ꯍꯥꯏꯅ ꯍꯥꯏꯕꯅꯦ ꯑꯩꯅ
ꯑꯗꯨꯒ ꯑꯩꯅ ꯅꯪꯗꯤ ꯋꯥꯡꯕ꯭ꯔꯣ ꯍꯥꯏꯔꯒ ꯋꯥꯡꯗ꯭ꯔꯦꯗꯤ ꯇꯧꯔꯝꯃꯤꯗꯨꯗꯤ
ꯍꯦ ꯋꯥꯡꯗ꯭ꯔꯗꯤ ꯍꯥꯏꯗꯤ ꯑꯩ ꯅꯦꯝꯕꯅꯤ
ꯍꯥꯏꯌꯦ ꯅꯪ ꯍꯥꯏꯌꯦ
ꯅꯪ ꯋꯥꯡꯕ ꯈꯛꯇꯪ ꯈꯟꯕꯤꯌ ꯋꯥꯡꯕ ꯑꯣꯏꯅ ꯇꯥꯕ ꯑꯣꯏꯕꯅꯤ
ꯋꯥꯎꯕꯗꯤ ꯐꯖꯩꯅ
ꯑꯗꯨꯗꯤ ꯑꯩ ꯅꯦꯝꯃꯦ ꯄꯥꯝꯂꯔꯣꯏ ꯅꯪ
ꯄꯥꯝꯃꯣꯏ ꯄꯩꯁꯥ ꯄꯥꯏꯔꯗꯤ ꯄꯥꯝꯒꯦ ꯄꯩꯁꯥ ꯄꯥꯏꯔꯗꯤ ꯄꯥꯝꯒꯦ ꯗꯤ ꯁꯤ ꯑꯣꯏꯔꯗꯤ ꯄꯥꯝꯒꯦ
ꯑꯁ ꯇꯜꯂꯦ ꯅꯪꯒꯤ ꯋꯥꯍꯩꯁꯤꯗꯤ ꯀꯞꯅꯤꯡꯉꯤ
ꯀꯔꯤꯒꯤꯅꯣ
ꯑꯗꯨꯗꯤ ꯅꯪꯅ ꯄꯥꯝꯕꯁꯤ ꯑꯗꯨꯗꯤ ꯗꯤꯁꯤ ꯋꯥꯡꯕ ꯃꯥ ꯂꯩꯗꯤ ꯃꯥꯕꯨ ꯑꯣꯏꯅ ꯄꯥꯝꯒ꯭ꯔꯅꯤꯅꯦ ꯂꯨꯀꯥ
ꯍꯣꯏ
ꯑꯁ ꯐꯖꯩ ꯐꯖꯩ ꯄꯥꯈꯨꯝꯃꯛꯇꯤ ꯑꯩꯅ ꯄꯥꯝꯕꯗ ꯑꯗꯨꯃꯛꯅꯤ
ꯎꯝ ꯑꯗꯨꯅꯦ ꯃꯤ ꯁꯨꯃꯥꯏꯅ ꯁꯦꯡꯅ ꯉꯥꯡꯕꯁꯦ ꯄꯥꯝꯗ꯭ꯔꯣ
ꯅꯪꯗꯤ ꯁꯛ ꯐꯖꯕ꯭ꯔꯣ
ꯁꯛ ꯊꯤ ꯍꯥꯏꯔꯒ
ꯁꯛ ꯊꯤꯕꯅꯦꯅ ꯄꯥꯝꯃꯤꯁꯦ
ꯎꯝ
ꯑꯣꯏꯔꯝꯃꯅꯤ ꯅꯪ ꯉꯁꯥꯏꯗꯤ ꯅꯨꯄꯤ ꯃꯁꯛ ꯐꯖ ꯐꯖꯕ ꯉꯥꯛꯇ ꯌꯦꯡꯕ ꯇꯥꯏ ꯍꯥꯏꯗꯣꯏꯅꯦ
ꯅꯨꯄꯤ ꯐꯖꯕ ꯐꯖꯕ ꯌꯦꯡꯕꯗ ꯅꯣꯏꯅ ꯐꯖꯕꯁꯤꯡꯅ ꯑꯋꯥꯡꯕ ꯉꯥꯛꯇ ꯍꯦꯜꯂꯤꯌꯦ ꯑꯩꯁꯦ ꯁꯛ ꯊꯤꯕ ꯑꯣꯏꯅ ꯄꯥꯄ
ꯃꯣꯏ ꯅꯨꯄꯤ ꯐꯖꯕꯗꯤ ꯅꯦꯝꯕꯁꯨ ꯄꯥꯝꯃꯤ ꯀꯣꯏꯅꯣ
ꯍꯗ ꯄꯝꯗꯤ ꯃꯣꯏ
ꯑꯗꯨꯗꯤ ꯅꯁꯤ ꯅꯨꯄꯤ ꯅꯨꯄꯤ ꯃꯌꯥꯝꯒ ꯋꯥꯔꯤ ꯁꯥꯟꯅꯔꯦ ꯍꯥꯏ
ꯁꯅꯗ ꯂꯩꯦꯇ
ꯅꯆꯤꯟ ꯊꯌꯦ
ꯑꯩꯅ ꯁꯥꯟꯁ ꯃꯤ ꯑꯃ ꯂꯩꯔꯦ ꯅꯪ ꯂꯩꯔꯦ ꯑꯗꯨꯒ ꯃꯤ ꯑꯃ
ꯎꯝ ꯃꯤ ꯑꯃꯃ
ꯎꯝ ꯎ
ꯑꯩꯁꯨ ꯃꯤ ꯑꯃ ꯂꯩꯔꯦ ꯅꯪ ꯂꯩꯔꯦ ꯃꯤ ꯑꯃ ꯂꯩꯔꯦ
ꯏꯕꯥꯅꯤ ꯀꯣꯏꯅꯔꯁꯦ ꯌꯥꯕ꯭ꯔꯣ ꯑꯩꯗꯤ ꯇꯥꯏꯔꯦꯛ ꯍꯥꯏꯔꯒꯦ ꯑꯗꯨꯝ ꯋꯥꯁꯤ ꯁꯝꯅ ꯀꯔꯤꯒꯦ ꯍꯥꯏꯌꯣ ꯍꯟꯅꯨꯗ꯭ꯔꯤ ꯇ꯭ꯋꯦꯟꯇꯤ ꯁꯚꯦꯟꯁꯦ ꯍꯟꯅꯨꯔꯦ ꯍꯥꯏꯕ
ꯍꯜꯟꯅꯨꯔꯦ ꯅꯪ ꯆꯦꯟꯁꯦ ꯇꯧꯔꯛꯀꯗꯧꯕ ꯃꯥꯜꯂꯦ ꯇꯂꯦ
ꯑ ꯑꯥ ꯑꯩ ꯑꯗꯨꯒꯨꯝꯕ ꯑꯃ ꯇꯧ ꯑꯩ ꯃꯇꯤꯛ ꯆꯥꯗ꯭ꯔꯤꯐꯥꯎ ꯑꯩ ꯅꯨꯄꯤꯁꯨ ꯊꯤ ꯊꯤꯔ ꯅꯨꯄꯤ ꯂꯧꯅꯤ ꯀꯣꯏꯗꯤ ꯀꯣꯏꯒꯅꯤꯀꯣ ꯑꯩꯉꯣꯟꯗ ꯁꯞꯄꯣꯔꯠ ꯇꯧꯕ ꯅꯨꯄꯤꯗꯨꯗꯤ ꯑꯩꯅ ꯀꯥꯎꯔꯦ ꯑꯗꯨꯕꯨ ꯑꯩ ꯃꯇꯤꯛ ꯆꯥꯔꯦ ꯍꯥꯏꯕꯗ ꯂꯥꯛꯄ ꯅꯨꯄꯤ ꯁꯨꯛ ꯂꯧ ꯂꯧꯔꯣꯏ ꯑꯩꯅ
ꯑꯗꯨꯅꯪ ꯑꯍꯟ ꯑꯣꯏꯃꯜꯂꯦ ꯇꯜꯂꯦ
ꯑꯍꯟ ꯑꯣꯏꯗꯤꯅꯦ ꯅꯪꯒꯤ ꯂꯦꯡꯒꯥꯈꯣꯏ ꯀꯣꯏꯔꯒ ꯉꯥꯎꯁꯤ ꯆꯁꯟꯅꯕ ꯌꯨ ꯈꯔ ꯊꯛꯄ ꯍꯥꯏꯕꯤ ꯆꯥꯕꯤ ꯇꯧꯕꯗꯨ ꯀꯣꯏꯒꯦ ꯍꯥꯏꯕ꯭ꯔꯣ
ꯅꯠꯇꯗ ꯔꯔꯤꯕ
ꯑꯩꯈꯣꯏꯒꯨꯝꯕ ꯒ꯭ꯌꯥꯟ ꯇꯥꯕ ꯀ ꯑꯣꯏꯗꯦ ꯄꯨꯟꯁꯤꯗ ꯅꯨꯡꯉꯥꯏꯅꯤ ꯅꯪ ꯅꯪꯒꯔꯤ ꯀꯣꯂꯦꯖ ꯀꯥꯕ ꯂꯣꯏꯕ ꯀꯥꯟꯗ ꯅꯪ ꯒ꯭ꯌꯥꯟ ꯇꯥꯔꯛꯀꯅꯤꯗ ꯇꯞ ꯇꯞꯅ ꯍꯧꯖꯤꯛ ꯑꯉꯥꯡ ꯑꯣꯏꯕꯤ ꯅꯪꯁꯦ
ꯎꯝ ꯍꯣꯏ ꯇ ꯍꯣꯏ ꯇ ꯅꯨꯄꯥꯁꯨ ꯀꯣꯏꯁꯨ ꯀꯣꯏꯅꯤꯡꯗꯦ ꯇꯜꯦ
ꯑꯩ ꯀꯣꯏꯅꯔꯁꯤ
ꯆꯥꯅꯤꯡꯗꯦ
ꯑꯩꯃꯨꯛ ꯐꯕ ꯅꯨꯄꯥ ꯅꯪꯅ ꯄꯨꯟꯁꯤꯗ ꯐꯪꯂꯉꯣꯏ
ꯀꯔꯤ ꯁꯪ ꯃꯥꯏꯁꯨ ꯈꯪꯁꯨ ꯈꯪꯅꯗ꯭ꯔꯤ ꯀꯗꯥꯏꯗꯒꯤ ꯉꯁꯤ ꯈꯛꯇ ꯋꯥꯔꯤ ꯁꯥꯟꯅꯔꯒ ꯀꯣꯏꯅꯁꯤꯦ ꯍꯥꯏꯕꯁꯤꯕꯨ ꯌꯥꯕ꯭ꯔꯥ ꯍꯦꯛꯇ
ꯌꯥꯏꯅ
ꯌꯥꯗ ꯑꯩ ꯍꯧꯖꯤꯛ ꯇꯣꯉꯥꯟꯕ ꯀꯌꯥꯃꯨꯛ ꯊꯨꯕ꯭ꯔꯥ ꯏꯁꯥꯅ ꯑꯩ ꯈꯪꯉꯤꯍꯦ
ꯀꯩꯩꯅꯣ
ꯍꯧꯖꯤꯛ ꯉꯥꯡꯕꯗꯣ ꯀꯩ ꯊꯨꯅ ꯉꯥꯡꯈ꯭ꯔꯦ
ꯑꯩ ꯀꯣꯏꯔꯒꯦ ꯅꯪꯕꯨꯕ ꯌꯥꯝ ꯃꯥꯡꯅꯧꯔꯔꯁꯦ
ꯆꯪꯗꯦ
ꯂꯩꯕꯤꯈ꯭ꯔꯣꯕ ꯑꯩ ꯑꯩꯉꯣꯟꯗ ꯌꯥꯗꯦ ꯍꯥꯏꯕꯕꯁꯤꯦ ꯄꯣꯏꯟ ꯑꯃꯅꯤꯅꯤ ꯍꯥꯏꯔꯕ ꯑꯩꯒꯤ ꯁꯛ ꯊꯤꯃꯟꯕ꯭ꯔꯥꯛ ꯊꯤꯃꯟꯕ꯭ꯔꯥ ꯃꯤ ꯄꯤꯌꯦꯦ ꯍꯥꯏꯕꯤꯒꯦꯔꯥ ꯅꯠꯇ꯭ꯔꯒ ꯑꯩꯁꯦ ꯊꯕꯛ ꯐꯪꯗ꯭ꯔꯤ ꯃꯇꯤꯛ ꯆꯥꯗ꯭ꯔꯤ ꯍꯥꯏꯕꯤꯒꯔꯥ
ꯄꯣꯏ ꯃꯔꯤ ꯃꯉꯥ ꯍꯥꯏꯔꯛꯀꯦ
ꯍꯥꯏꯔꯛꯑꯣ ꯍꯥꯏꯔꯛꯑꯣ
ꯑꯃꯅꯤ ꯅꯠꯇꯕ ꯃꯔꯤ ꯃꯉꯥ ꯍꯥꯏꯔꯛꯀꯦ
ꯍꯥꯏꯌꯅꯦ ꯍꯥꯏꯌꯅꯦ
ꯑꯍꯥꯟꯕꯗ ꯑꯍꯥꯟꯕꯗ ꯁꯛ ꯃꯥꯏ ꯈꯪꯅꯗꯦ ꯑꯅꯤ ꯁꯨꯕꯗ ꯉꯁꯤ ꯈꯛꯇ ꯋꯥꯔꯤ ꯁꯥꯟꯅꯗꯉꯥꯏ
ꯑꯈꯦ
ꯑꯍꯨꯝ ꯑꯍꯨꯝ ꯁꯨꯕꯗꯅ ꯎꯝ ꯀꯔꯤ ꯍꯥꯏꯁꯤꯒꯦ ꯅꯪꯁꯦ ꯌꯥꯝ ꯑꯍꯟ ꯑꯣꯏꯃꯜꯂ꯭ꯔꯦ
ꯑꯁ ꯑꯥ
ꯑꯩꯁꯦ ꯑꯉꯥꯡ ꯈꯔ ꯑꯣꯏꯔꯤ꯫
ꯑꯥ ꯌꯥꯏ ꯌꯥꯏ ꯃꯔꯤꯁꯨꯨꯕꯒꯤ ꯄꯣꯏꯟꯗꯨꯗꯤ ꯑꯩ ꯁꯞꯄꯣꯔꯠ ꯇꯧꯋꯦ
ꯑꯥ ꯑꯗꯨꯒ ꯃꯉꯥ ꯁꯨꯕꯁꯤꯅ ꯑꯩ ꯅꯨꯄꯥ꯫ ꯀꯣꯏꯅꯤꯡꯗꯦ ꯍꯧꯖꯤꯛ꯫
ꯑ ꯌꯥ ꯌꯥꯏ ꯑꯗꯨꯁꯨ ꯑꯩ ꯁꯞꯄꯣꯔꯠ ꯇꯧꯋꯤ ꯑꯗꯣ ꯅꯪ ꯑꯍꯟ ꯑꯣꯏꯃꯜꯂꯦ ꯍꯥꯏꯕ ꯑꯗꯨꯗꯤ ꯌꯥꯅꯤꯡꯗꯦꯗ ꯑꯍꯟ ꯀꯣꯏꯒꯗꯧꯕꯅꯤ ꯅꯨꯄꯤꯗꯤ ꯑꯉꯥꯡ ꯀꯣꯏꯅꯤꯡꯕ꯭ꯔꯣ ꯅꯪ
ꯑꯗꯨ ꯌꯦꯡꯉꯨꯅꯦ ꯅꯪ ꯅꯪ ꯆꯍꯤ ꯀꯨꯟꯊ꯭ꯔꯥ ꯁꯨꯕ ꯀꯥꯟꯗ ꯑꯩꯅ ꯆꯍꯤ ꯀꯨꯟꯅꯤꯊꯣꯏ ꯁꯨꯗ ꯉꯥꯏꯔꯤ
ꯢꯁ ꯑꯗꯨꯅꯤꯅꯦ ꯅꯈꯣꯏ ꯑꯗꯨꯅꯤ ꯂꯩꯁꯥꯕꯤ ꯍꯥꯏꯕꯁꯨ ꯑꯗꯨꯃꯥꯏꯅ ꯒꯦꯞ ꯂꯩꯒꯗꯝꯅꯦ
ꯑꯗꯨ ꯅꯪ ꯊꯨꯅ ꯍꯥꯔꯅ ꯍꯔꯦꯅꯤꯇꯔꯦ
ꯍꯜꯉꯨꯔꯣꯏꯍꯦ ꯅꯨꯄꯥꯗꯤ ꯐꯣꯔꯇꯤ ꯐꯤꯐꯇꯤ ꯑꯣꯏꯔꯁꯨ ꯁ ꯍꯥ ꯍꯜꯟꯅꯨꯗꯕ ꯅꯣꯏ ꯅꯨꯄꯤꯁꯤꯡꯅ ꯍꯪ ꯅꯣꯏ ꯅꯪ ꯊꯥꯔꯇꯤ ꯌꯥꯔ ꯅ ꯍꯜꯂꯨ ꯍꯁꯤꯡꯅꯕꯤꯒꯦ
ꯌꯥꯕ ꯍꯦꯇꯥ
ꯃꯣꯏꯅ
ꯌꯥꯗꯦ
ꯅꯪ ꯊꯥꯔꯇꯤ ꯅꯪ ꯊꯥꯔꯇꯤ ꯌꯧꯕꯗ ꯑꯩ ꯐꯣꯔꯇꯤ ꯌꯧꯔꯅꯦꯕꯀꯣ
ꯑꯩꯗꯤ ꯁꯔꯖꯔꯤ ꯇꯧꯋꯅꯤ
ꯑꯗꯨꯗ ꯅꯪꯗꯤ ꯍꯟꯅꯨꯈ꯭ꯔꯅꯤ ꯁꯥꯔꯗꯤꯤ ꯑꯗꯨꯗꯤ ꯑꯩ ꯅꯨꯄꯤ ꯑꯇꯣꯞꯄ ꯑꯃ ꯊꯤꯈ꯭ꯔꯣꯅ ꯃꯤꯅ ꯍꯥꯏ ꯅꯪ ꯅꯨꯄꯤꯗꯤ ꯍꯟꯅꯨꯈ꯭ꯔꯦ
ꯑꯦꯁ ꯑꯂꯨ ꯅꯪꯗꯣ ꯍꯣꯡꯊꯣꯛꯀꯗꯧꯕ ꯑꯅꯧꯕ ꯑꯃꯨꯛꯀ
ꯃꯑꯣꯡꯗꯣ ꯑꯗꯨꯃꯥꯏꯅ ꯇꯧꯋꯦ ꯍꯥꯏꯕꯅꯤꯗ
ꯅꯠꯇ꯭ꯔ ꯅꯪ ꯍꯧꯖꯤꯛ ꯈ꯭ꯋꯥꯏꯗ ꯅꯨꯄꯤ ꯃꯔꯤ ꯃꯉꯥ ꯀꯣꯏ ꯍꯥꯏꯕꯅꯦꯕ ꯅꯪꯒꯤꯗꯣ
ꯌꯥꯏꯌꯦꯗ ꯑꯩꯒ ꯑꯩꯒ ꯅꯨꯡꯁꯤꯅꯔꯤ ꯀꯥꯟꯗ ꯅꯪꯅ ꯑꯇꯣꯞꯄ ꯅꯨꯡꯁꯤꯔꯗꯤ ꯀꯃꯥꯏꯅ ꯇꯧꯕ ꯑꯗꯨꯗꯤ꯫ ꯑꯩ ꯂꯣꯡꯉꯒ ꯇꯥꯔ ꯁꯤꯔꯣ ꯍꯥꯏꯔꯣ꯫
ꯅꯪꯕꯨ ꯅꯨꯡꯁꯤꯔꯗꯤ ꯑꯇꯣꯞꯄꯕꯨꯁꯨ ꯅꯨꯡꯁꯤꯔꯣꯏ
ꯎꯝ ꯅꯥꯞꯆꯤꯟ ꯊꯤꯌꯦꯅ ꯅꯆꯤꯟ ꯌꯥꯝ ꯊꯤꯌꯦ
ꯃꯆꯤꯟꯊꯤꯗꯦ꯫
ꯊꯤꯌꯦ
ꯑꯩꯗꯤ ꯅꯪꯕꯨ ꯈꯪꯉꯦ ꯑꯗꯨꯒꯤ ꯑꯩ ꯅꯪꯕꯨ ꯍꯥꯏꯕꯅꯦ ꯅꯪꯗꯤ ꯈꯪꯉꯝꯃꯣꯏꯉꯣ
ꯀꯃꯥꯏ ꯈꯪꯕ꯭ꯔꯣ ꯑꯩꯌꯥꯝ ꯉꯛꯑꯦ
ꯑꯩꯅ ꯀꯣꯟꯅ ꯇꯞ ꯇꯞꯅ ꯍꯥꯏꯔꯛꯀꯅꯤꯕꯥꯅꯤ ꯋꯥꯔꯤ ꯀ꯭ꯂꯣꯖ ꯑꯣꯏꯅꯔꯦ ꯃꯕꯅꯤ꯫
ꯍꯥ
ꯏꯕꯥꯅꯤꯁꯦ ꯈꯔ ꯇꯣꯏꯅ ꯈꯪꯅꯈ꯭ꯔꯦ ꯍꯥꯏꯕ ꯀꯥꯟꯗ ꯑꯩꯅ ꯇꯞ ꯇꯞꯅ ꯍꯥꯏꯗꯣꯔꯛꯀꯅꯤ
ꯑꯦ ꯌꯥꯕ꯭ꯔꯣ ꯍꯦꯛꯇ ꯍꯧꯖꯤꯛ ꯍꯥꯏꯒꯗꯕꯅꯦ ꯍꯣꯔꯦꯟ
ꯑꯗꯨꯗꯤ ꯕ꯭ꯂꯣꯛ ꯇꯧꯔ꯫
ꯕ꯭ꯂꯣꯛꯇꯤ ꯌꯥꯝ ꯊꯝꯕ ꯍꯩꯅꯦ ꯅꯣꯏ ꯅꯨꯄꯤꯁꯤꯡꯁꯤꯀꯣ
ꯍꯩꯕꯅꯦ ꯅꯪ ꯌꯥꯝ ꯈꯪꯉꯤꯅ ꯅꯨꯄꯤ ꯀꯌꯥꯒ ꯋꯥꯔꯤ ꯁꯥꯟꯅꯔꯒꯦ
ꯑꯩ
ꯁꯥꯢꯌꯦ ꯈꯪꯢ
ꯄꯥꯎ ꯄꯋꯥꯔ
ꯀꯩꯗꯧꯔꯤꯅꯣ
ꯑꯩ ꯁꯤꯗ ꯑꯉꯥꯎꯕ ꯑꯃ ꯂꯥꯛꯄ
ꯇꯥꯟꯊꯣꯛ ꯑꯣ ꯑꯝꯇ
ꯇꯥꯄ
ꯇꯥꯗꯦ
ꯇꯥꯗꯤꯔꯔꯦ ꯇꯥꯏꯌꯦꯅꯦ
ꯍꯥ ꯑꯩ ꯇꯥꯗꯦ ꯍꯥꯏꯕꯅꯤꯅꯦ
ꯎꯝ ꯍꯧꯖꯤꯛꯀꯤ ꯍꯧꯖꯤꯛꯀꯤ ꯇꯥꯕꯔꯣ ꯏꯃꯥꯟꯅꯕꯅ ꯉꯥꯡꯕ ꯋꯥꯗꯣ
ꯇꯥꯏꯌꯦ
ꯐꯂꯥꯠ ꯇꯧꯕ ꯂꯥꯛꯏꯅꯦ
ꯇꯥꯟꯊꯣꯛꯑꯣ ꯍꯥꯏꯔꯒ ꯃꯊꯨꯟꯗ ꯀꯥꯎꯔꯒ ꯇꯥꯟꯊꯣꯛꯑꯣ
ꯑꯉꯥꯡꯅꯤ ꯑꯉꯥꯡꯅꯤ ꯅꯣꯏ ꯂꯦꯡꯒꯥꯅꯤ
ꯑꯗꯨꯗꯤ ꯅꯥꯅꯥꯎ ꯅꯨꯄꯥ ꯇꯥꯔꯦꯅꯦ
ꯑꯩꯁꯦ ꯍꯣꯁꯇꯦꯜꯗ ꯂꯩꯕ
ꯑꯣ
ꯍꯅꯨ ꯊꯪꯁꯤꯗ ꯍꯣꯁꯇꯦꯜꯗ ꯂꯩꯅꯕ꯭ꯔꯣ
ꯍꯅꯨ ꯊꯪꯗ ꯒꯥꯢꯅ
ꯍꯅꯨ ꯊꯪꯅꯦ ꯀꯩꯅꯣ ꯆꯍꯤ ꯀꯨꯟꯊ꯭ꯔꯥ ꯁꯨꯒꯗꯧꯕꯗꯣ
ꯍꯅꯨꯊꯪꯗ ꯒꯥꯢꯅ ꯍꯅꯨꯗꯔꯤ ꯀꯣ
ꯑꯩꯁ ꯃꯊꯪ ꯆꯍꯤꯗ ꯀꯨꯟ ꯁꯨꯒꯅꯤ
ꯀꯨꯟ ꯁꯨꯅꯦꯕ ꯑꯗꯨꯗꯤ ꯐꯖꯕ ꯃꯇꯝꯅꯤꯅꯦ
ꯁꯨꯡꯇꯥ ꯇꯥꯅꯤꯡꯗꯦ ꯇꯥꯅꯤꯡꯗꯦꯀꯣ
ꯐꯖꯕ ꯃꯇꯝꯅꯤ ꯍꯥꯏꯕꯗꯤ
ꯀꯗꯥꯏꯗ ꯌꯦ ꯐꯁꯕ ꯇꯥꯏ ꯃꯤꯡ ꯀꯃꯥꯏꯅ ꯐꯖꯔꯤꯕ
ꯅꯪꯁꯦ ꯆꯍꯤ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨꯗꯗꯤ ꯂꯩꯁꯥꯕꯤ ꯌꯥꯝ ꯊꯣꯛꯀꯗꯕ ꯆꯍꯤꯅꯦꯕ
ꯍꯧꯖꯤꯛꯁꯨ ꯊꯣꯛꯏꯁꯤꯗꯤ ꯍꯧꯖꯤꯛꯁꯨ ꯂꯩꯁꯥꯕꯤ ꯁꯥꯔꯛꯏꯁꯤꯗꯤ ꯀꯟꯅ
ꯍꯧꯖꯤꯛꯁꯨ ꯁꯥꯔꯤ ꯑꯗꯨꯕꯨ ꯃꯄꯨꯡ ꯐꯥꯅ ꯂꯩꯁꯥꯕꯤ ꯑꯣꯏꯗ꯭ꯔꯤꯕ ꯅꯪ
ꯍꯣꯏꯇꯥ ꯍꯣꯏꯇꯥ
ꯇ꯭ꯋꯦꯟꯇꯤ ꯋꯥꯟ ꯇ꯭ꯋꯦꯟꯇꯤ ꯇꯨ ꯁꯤꯗꯗꯤ ꯌꯥꯝꯔꯛꯀꯗꯕ ꯆꯍꯤꯅꯦꯕ ꯅꯣꯏꯁꯦ ꯑꯗꯨꯒ ꯇ꯭ꯋꯦꯟꯇꯤ ꯁꯤꯛꯁ ꯐꯥꯎꯕꯖꯅꯤ ꯇ꯭ꯋꯦꯟꯇꯤ ꯁꯚꯦꯟ ꯇ꯭ꯋꯦꯟꯇꯤ ꯇꯤ ꯌꯧꯔꯗꯤꯅꯦ
ꯍꯅꯨꯔꯣꯏꯍꯦ ꯑꯩꯗꯤ ꯑꯗꯨꯗꯤ ꯑꯗꯨꯝ ꯅꯧꯒꯗꯧꯕꯅꯤ
ꯄꯥꯈꯪ ꯀꯅꯥꯅꯁꯨ ꯄꯥꯝꯕꯤꯔꯣꯏ ꯑꯗꯨꯗꯤ ꯂꯩꯁꯥꯕꯤ ꯁꯥꯔꯤ ꯑꯣꯏꯔꯒꯅꯤ
ꯇꯅꯤꯡꯗꯦꯍꯦ
ꯅꯨꯄꯤꯗꯤ ꯇ꯭ꯋꯦꯟꯇꯤ ꯁꯤꯛꯁ ꯐꯥꯎꯕꯇꯪꯅꯤꯀꯣ ꯂꯩꯁꯥꯕꯤ ꯑꯣꯏꯕ ꯌꯥꯕꯁꯦ ꯚꯥꯞ ꯇꯥꯎ
ꯇꯥꯅꯤꯡꯗꯦ ꯇꯥꯅꯤꯡꯗꯦ
ꯑꯗꯨ ꯆꯍꯤ ꯍꯦꯜꯂꯗꯤ ꯃꯤꯅ ꯄꯥꯝꯕꯤꯔꯔꯣꯢ ꯃꯤꯅ ꯄꯥꯝꯕꯤꯗ꯭ꯔꯗꯤ ꯂꯥꯁꯇ ꯑꯩꯅ ꯂꯧꯕ ꯇꯥꯔꯦ ꯂꯥꯁꯇ ꯑꯩꯅ ꯂꯧꯕ ꯇꯥꯔꯦꯅꯦ
ꯌꯥꯗꯦ ꯑꯩ ꯅꯪ ꯄꯥꯝꯗꯦ
ꯅꯪꯅ ꯄꯥꯝꯗ꯭ꯔꯁꯨ ꯑꯩꯅ ꯑ ꯑꯦꯁ ꯑꯣꯐꯤꯁꯗꯤ ꯅꯪ ꯄꯥꯒꯅꯤ
ꯍꯥꯟꯅ ꯑꯣꯏꯔꯛꯑꯣ ꯑꯗꯨꯒ ꯌꯦꯡꯁꯦ
ꯑꯩꯅ ꯍꯨꯊꯪꯗ ꯍꯣꯁꯇꯦꯜꯗ ꯂꯩꯕꯁꯦ ꯑꯥꯏ ꯑꯦ ꯑꯦꯁ ꯑꯣꯐꯤꯁꯔ ꯑꯣꯏꯅꯤꯡꯉꯥꯏꯅꯦ
ꯑꯣꯢꯌꯣ ꯑꯣꯏꯌꯣ ꯑꯥꯏ ꯑꯦꯁ ꯑꯣꯐꯤꯁꯥꯔ ꯑꯣꯏꯔꯒ ꯅꯨꯄꯤ ꯃꯔꯤ ꯃꯉꯥ ꯀꯣꯏꯊꯣꯛꯑꯣ
ꯐꯔꯦ ꯑꯩ ꯉꯣꯟꯉꯩꯅ
ꯀꯩꯅꯣ ꯅꯪꯒꯤ ꯃꯔꯣꯟꯗꯨꯗꯤ
ꯍꯥꯥ
ꯅꯪ ꯑꯩꯅ ꯈꯪꯒꯗꯧꯕꯖꯨ ꯃꯥꯟꯗꯦ
ꯇꯥꯡꯈꯨꯜꯂꯤ ꯇꯥꯡꯈꯨꯜ
ꯑꯩ ꯈꯪꯉꯝꯃꯣꯏ ꯅꯪ
ꯈꯪꯉꯦꯃꯤ
ꯀꯃꯥꯏꯅ ꯈꯣꯡꯕ꯭ꯔꯣ ꯑꯗꯣ
ꯑꯁ ꯅꯪ ꯑꯩꯅ ꯍꯥꯏꯔꯛꯀꯦ ꯇꯥꯞꯅ
ꯍꯣꯔꯦꯟ ꯍꯥꯏꯔꯣ ꯐꯖꯅ ꯅꯪ ꯍꯦꯛ ꯍꯥꯏꯔꯛꯇꯕ ꯑꯩ ꯕ꯭ꯂꯣꯛ ꯊꯝꯃꯦ ꯅꯪ
ꯑꯥ ꯕ꯭ꯂꯣꯛ ꯊꯃꯛꯗꯕ꯭ꯔꯥ
ꯊꯝꯒꯦ
ꯑꯁ ꯅꯪ ꯅꯤꯡꯉꯝꯒꯤ ꯒ꯭ꯔꯦꯠ ꯇꯧꯒꯅꯤꯀꯣ ꯑꯗꯨꯗꯤ
ꯍꯨꯝ
ꯔꯤꯒ꯭ꯔꯦꯠ ꯇꯧꯒꯅꯤꯀꯣ ꯔꯤꯒ꯭ꯔꯦꯠ
ꯀꯩꯒꯤ
ꯑꯁ ꯑꯩꯅ ꯕ꯭ꯂꯣꯛ ꯊꯝꯔꯝꯕꯗꯨ ꯁꯣꯏꯒ꯭ꯔꯦꯀꯣ ꯍꯥꯏꯅ
ꯇꯥꯏꯅꯤꯡꯗꯦ
ꯒ꯭ꯔꯦꯠ ꯇꯧꯒꯅꯤꯀꯣ
ꯇꯧꯔꯣꯏ ꯇꯧꯔꯣꯏ ꯅꯪ ꯍꯥꯏꯔꯛꯇ꯭ꯔꯗꯤ ꯇꯧꯕ ꯇꯥꯕ
ꯍꯧꯖꯤꯛꯁꯦ ꯋꯥꯔꯗꯟꯁꯦ ꯑꯩꯒꯤ ꯑꯩꯈꯣꯏ ꯋꯥꯔꯗꯟꯗꯣ
ꯎꯝ
ꯆꯪꯔꯒ ꯑꯁ ꯅꯪ ꯂꯩꯁꯥꯕꯤꯗ ꯐꯣꯟ ꯇꯧꯔ ꯂꯩꯌꯦꯅꯦ ꯀꯥꯏꯅ ꯁꯐꯥꯁ ꯀꯥꯏꯅ ꯗ꯭ꯔꯗꯣ ꯁꯕꯥꯥꯁ ꯍꯥꯏꯔ ꯊꯣꯛꯈ꯭ꯔꯦ
ꯎꯝ ꯌꯥꯝ ꯋꯥꯏꯗ ꯅꯨꯡꯁꯥ ꯁꯥꯃꯟꯕꯒꯤ
ꯅꯪꯕꯨ ꯂꯥꯏꯔꯤꯛ ꯄꯥꯒꯦ ꯍꯥꯏꯗ꯭ꯔꯒ ꯅꯨꯄꯤꯒ ꯋꯥꯔꯤ ꯁꯥꯟꯅꯔꯤꯁꯦ ꯀꯩꯒꯤꯅꯣ
ꯅꯨꯄꯤꯒ ꯋꯥꯔꯤ ꯁꯥꯥꯕꯗꯤ ꯅꯨꯡꯉꯥꯏꯅ
ꯑꯣ ꯅꯪꯁꯦ ꯂꯥꯏꯔꯤꯛ ꯄꯥꯏꯕꯤꯗ ꯁꯨꯝ ꯅꯨꯄꯤꯒ ꯋꯥꯔꯤ ꯁꯥꯟꯅꯕꯒꯦ
ꯍꯥꯥ
ꯅꯪꯁꯦ ꯂꯥꯏꯔꯤꯛ ꯄꯥꯗꯕꯤꯗ ꯅꯨꯄꯤꯒ ꯑꯗꯨꯝ ꯋꯥꯔꯤ ꯁꯥꯟꯅꯕ ꯑꯣꯏꯔꯦ
ꯅꯪꯒ ꯑꯍꯥꯟꯕ ꯁꯥꯕꯅꯦ ꯑꯗꯨꯒꯤ ꯑꯩꯈꯣꯏ ꯋꯥꯔꯗꯦꯟꯅ ꯁꯥꯁ ꯍꯥꯏꯕꯗꯣ ꯈꯪꯗ꯭ꯔꯣ ꯅꯨꯄꯤꯕꯨ ꯁꯥꯕ ꯁꯨꯛꯎ ꯎꯗꯕꯤ ꯂꯥꯏꯔꯤꯛ ꯗꯨꯝ ꯄꯥꯔ ꯂꯩꯕꯩ
ꯌꯥꯔꯦꯗꯥ ꯅꯪꯅ ꯂꯣꯟꯅ ꯂꯣꯟꯅ ꯉꯥꯡꯉꯝꯅꯤ ꯑꯇꯣꯞꯄꯈꯣꯏꯒ
ꯆꯠꯂꯣꯍꯦ
ꯑꯩ ꯊꯥꯖꯗꯦ
ꯅꯪꯕꯨ ꯁꯥꯕꯒꯤ ꯃꯥꯅ ꯅꯨꯄꯤꯕꯨꯅꯤꯀꯣ ꯍꯧꯖꯤꯛꯇꯣ ꯅꯨꯄꯤ